ꯇꯥꯕ꯭ꯔꯣ
ꯇꯥꯔꯕꯣ
ꯇꯥꯔꯦ ꯇꯥꯔꯦ
ꯑꯣ ꯑꯩꯅ ꯉꯥꯡ ꯐꯖꯟ ꯇꯥꯕ꯭ꯔꯥ
ꯇꯥꯏ ꯍꯣꯏ
ꯑꯣ ꯅꯪ ꯉꯥꯡꯕꯁꯨ ꯑꯗꯨꯝ ꯇꯥꯏꯌꯦ
ꯑ ꯅꯦꯠ ꯅꯦꯠꯋꯔꯛ ꯅ ꯃꯥꯜꯂꯤꯉ
ꯑꯧ ꯀꯩꯗꯧꯔꯝꯃꯤꯅꯣ ꯅꯪꯗꯤ
ꯀꯩꯁꯨ ꯇꯧꯗꯦ
ꯑꯩꯁ ꯀꯩꯅꯣ ꯍꯥꯏꯖꯦ ꯍꯥꯏꯗꯤ
ꯑꯁꯨꯝ ꯑꯁꯨꯝ ꯑꯗꯨꯝ ꯆꯠꯂꯒ ꯂꯩꯌꯦ
ꯑꯣ
ꯆꯠ
ꯐꯩꯅꯦ ꯆꯥꯛ ꯆꯥꯛꯇꯤ ꯆꯥꯔꯕꯣ
ꯆꯥꯛ ꯆꯥꯔꯦ ꯍꯣꯏ
ꯎꯝ ꯀꯩ ꯃꯊꯦꯜ ꯆꯥꯔꯒꯦ
ꯎꯝ ꯉꯁꯤꯗꯤ ꯉꯔꯥꯕꯨꯀ ꯆꯥꯏꯌꯦ
ꯑꯩ
ꯉꯔꯥꯡꯒꯤ ꯏꯟꯖꯥꯡ ꯈꯪꯗꯦꯗ ꯌꯥꯝ ꯍꯥꯎꯕ ꯑꯣꯏꯗꯦꯗ
ꯏꯁ ꯀꯩꯒꯤꯅꯣ ꯍꯥꯏꯖꯦ
ꯑꯥ ꯌꯦꯟ ꯕꯣꯏꯂꯔꯗꯤ ꯀꯌꯥꯝꯕꯤ ꯍꯥꯎꯒꯦꯔꯣꯅꯦ
ꯑꯗꯨꯏ ꯆꯨꯝꯃꯦꯍꯦ ꯀꯅꯥꯟ ꯊꯣꯡꯉꯤꯅꯣ ꯅꯪ ꯊꯣꯡꯉꯝꯗꯧ ꯃꯥꯜꯂꯦꯗ
ꯍꯣꯏꯗ ꯀꯅꯥꯅ ꯊꯣꯡꯒꯦꯔ ꯌꯨꯝꯗꯕꯣ ꯅꯨꯄꯤꯅ ꯊꯣꯡꯗ꯭ꯔꯗꯤ
ꯎꯝ ꯅꯪꯅ ꯊꯣꯡꯉꯤꯔꯣ ꯀꯅꯥꯅ ꯊꯣꯡꯉꯤꯅꯣ
ꯑꯩꯅ ꯊꯣꯡꯉꯤꯅꯦ
ꯏꯁ ꯅꯪ ꯊꯣꯡ ꯍꯩꯕꯥ
ꯍꯣꯏ
ꯎꯝ ꯅꯪ ꯀꯥꯏꯗ ꯂꯩꯔꯤꯅꯣ ꯍꯖꯤꯛ
ꯍꯧꯖꯤꯛꯇꯤ ꯌꯨꯝ ꯌꯨꯝꯗ ꯂꯩꯌꯦ
ꯑꯣ ꯌꯨꯝꯁꯦ ꯈꯨꯟꯗꯔꯣ ꯅꯠꯇ꯭ꯔꯒ ꯁ꯭ꯋꯥꯏ ꯑꯅꯛꯄꯗꯔꯥ
ꯎꯝ ꯈꯨꯟꯗ
ꯑꯣ ꯆꯤꯡꯗ
ꯍꯣꯏ ꯆꯤꯡꯗ ꯂꯩꯌꯦ
ꯎꯝ ꯀꯅꯥ ꯀꯅꯥ ꯂꯩꯅꯣ ꯏ ꯏꯃꯥ ꯄꯕꯥ ꯍꯥꯏꯗꯤ ꯏꯃꯨꯡ ꯃꯅꯨꯡꯒꯩ ꯄꯨꯜꯂꯞ ꯂꯩꯔꯤꯔꯣ ꯅꯠꯇ꯭ꯔꯒ ꯑꯗꯨꯝ ꯏꯆꯦ ꯀꯩ ꯏꯌꯥꯝꯕ ꯀꯩ ꯂꯩꯔꯤꯔꯣ
ꯍꯣꯏ ꯄꯨꯂꯞ ꯂꯩꯌꯦ ꯌꯨꯝ ꯏꯃꯥ ꯏꯄꯥꯃꯨ ꯂꯣꯏꯅꯃꯛ
ꯎꯝ ꯐꯩꯌꯦꯅꯦ ꯑꯩꯈꯣꯏꯁꯨ ꯑꯩ ꯑꯩꯕꯨꯗꯤ ꯆꯥꯛ ꯆꯥꯗ꯭ꯔꯤ ꯗꯣ ꯈꯣꯏꯗꯤ ꯏꯔꯣꯟꯕꯒ ꯕꯣꯔꯥꯒ ꯇꯧꯋꯦ ꯆꯥꯛꯇꯣ ꯂꯥꯝꯗꯕ
ꯍꯥꯎꯔꯝꯅꯤ
ꯅꯣꯏ ꯑꯗꯨꯗꯗꯤ ꯎꯝ ꯑꯦ ꯀꯥꯡꯁꯨꯨ ꯅꯠꯇꯦ ꯀꯩꯅꯣꯅꯦ ꯏꯔꯣꯟꯕ ꯏꯔꯣꯜꯂꯦ
ꯏꯔꯣꯝꯕ ꯏꯔꯣꯝꯕ ꯈꯛꯇ ꯆꯥꯛꯀ ꯀꯃꯥꯏ ꯆꯥꯒꯦꯔꯣ
ꯎꯝ ꯏꯔꯣꯝꯕꯒ ꯆꯥꯛꯀ ꯆꯥꯕ ꯌꯥꯏ ꯕꯣꯔꯥ ꯍꯧꯔꯒ
ꯗꯨ ꯑꯣꯏꯔꯁꯨ ꯃꯍꯤ ꯂꯩꯕ ꯂꯩꯇ꯭ꯔꯗꯤꯀꯣ
ꯎꯝ ꯑꯗꯣ ꯑꯩꯈꯣꯏꯗꯤ ꯑꯗꯨꯝ ꯍꯩꯅ ꯍꯩꯅꯈ꯭ꯔꯦ
ꯑꯣ ꯑꯁ ꯑꯩꯗꯤ ꯏꯔꯣꯝꯕ ꯈꯛꯇꯗꯤ ꯆꯥꯗꯦ ꯏꯔꯣꯝꯕꯗꯤ ꯑꯗꯨꯝ ꯑꯥ ꯑꯃ ꯃꯊꯦꯜ ꯑꯃꯒꯤ ꯊꯝꯃꯒꯤ ꯎꯝ ꯑꯃ ꯀꯩꯔꯥ ꯃꯍꯤ ꯂꯩꯕꯀꯣ ꯑꯗꯨ ꯊꯣꯡꯉꯤ
ꯏꯔꯣꯜꯂꯗꯤ ꯑꯇꯣꯞꯄ ꯃꯊꯦꯜ ꯑꯝꯁꯨ ꯍꯥꯞꯄꯦꯕ ꯃꯍꯤ ꯌꯥꯎꯕ
ꯍꯣꯏ ꯑꯗꯨ ꯍꯣꯏ
ꯎꯝ ꯑꯗꯨꯗꯗꯤ ꯅꯣꯡ ꯆꯨꯗ꯭ꯔꯁꯦ ꯇꯥꯕ꯭ꯔꯣ ꯍꯜꯂꯣ
ꯍꯜꯂꯥꯎ
ꯇꯥꯔꯕꯣ
ꯇꯥꯕ꯭ꯔꯣ
ꯇꯥꯏꯌꯦ ꯇꯥꯏꯌꯦ ꯑꯩꯅ ꯉꯥꯡ ꯇꯥꯗ꯭ꯔꯣ
ꯀꯩꯕꯥ
ꯇꯔꯥ ꯕꯣ ꯍꯥꯥꯏꯕ ꯑꯩꯅꯥ ꯉꯥꯡꯕ
ꯑꯥ ꯑꯥ ꯇꯥꯏꯌꯦ ꯇꯥꯏꯏꯌꯦ ꯍꯧꯖꯤꯛꯛꯇꯪ ꯅꯪꯒꯤ ꯅꯈꯣꯟꯗꯣ ꯇꯥꯗ꯭ꯔꯕ ꯑꯗꯨꯒꯤ
ꯑꯣ ꯍꯧꯖꯤꯛꯇꯤ ꯇꯥꯔꯕ
ꯍꯧꯖꯤꯛꯇꯤ ꯇꯥꯔꯦ ꯁꯦꯡꯅ ꯇꯥꯔꯦ ꯑꯃꯨꯛꯀ
ꯎꯝ ꯈꯔꯅꯤꯛ
ꯎꯝ ꯀꯩꯅꯣꯔꯣ ꯇꯝꯄꯥꯛꯇ ꯂꯩꯕ꯭ꯔꯣ
ꯑꯥ ꯑꯩ ꯇꯝꯄꯥꯛꯇ ꯂꯩꯌꯦ
ꯎꯝ ꯎꯝ ꯑꯗꯨꯗꯤ ꯅꯦꯠꯋꯥꯛ ꯊꯤꯅꯤꯉꯤꯏꯁꯨ ꯂꯩꯇꯦ
ꯑꯣ ꯑꯗꯨ ꯅꯣꯏꯗꯤ ꯑꯥ ꯑꯗꯨꯗꯗꯤ ꯅꯣꯡ ꯆꯨꯕ꯭ꯔꯣ ꯀꯃꯥꯏꯅ ꯇꯧꯒꯦ ꯍꯧꯖꯤꯛ
ꯑꯥ ꯑꯩꯈꯣꯏꯗꯗꯤ ꯉꯔꯥꯡ ꯅꯍꯥꯟꯗꯤ ꯀꯔꯤꯅꯣ ꯅꯨꯡꯁꯤꯠ ꯌꯥꯝ ꯀꯟꯅ ꯁꯤꯠꯂꯦ ꯑꯗꯨꯒ ꯉꯔꯥꯡ ꯉꯁꯤ ꯅꯣꯡ ꯆꯨꯋꯦ ꯍꯖꯤꯛꯁꯨ ꯅꯣꯡ ꯃꯝꯃꯒ ꯂꯩꯌꯦ
ꯑꯥ ꯁꯤꯗꯁꯨ ꯃꯪꯉꯦ ꯑꯦ ꯑꯃꯨꯛ ꯅꯨꯡꯁꯤꯠ ꯁꯤꯠꯄꯗ ꯄꯥꯏꯒꯤꯅꯤꯀꯣ ꯃꯄꯥꯟ ꯌꯥꯝ ꯊꯣꯛꯆꯅꯨ
ꯅꯍꯥꯟꯁꯨ ꯀꯟꯃꯟꯕꯒꯤ ꯄꯥꯏꯒꯦ ꯇꯧꯋꯦ
ꯑꯩꯁ ꯀꯩꯅꯣꯅꯦ ꯆꯥꯛꯀ ꯑꯃꯇ ꯆꯥꯗ꯭ꯔꯥꯕꯣ ꯈꯔ ꯆꯥꯎꯅꯦ
ꯆꯥꯔꯦ ꯑꯗꯨ ꯑꯣꯏꯔꯁꯨ ꯅꯣꯏꯊꯣꯛꯑꯣ ꯌꯥꯗ꯭ꯔꯦ
ꯏꯁ ꯃꯌꯥꯝ ꯃꯌꯥꯝ ꯆꯥꯎ ꯀꯩꯅꯣ
ꯎꯝ ꯆꯥꯔꯅꯤ
ꯀꯩꯅꯣꯗꯤ ꯅꯣꯏꯒꯤꯗꯤ ꯍꯨꯏ ꯍꯧꯗꯣꯡꯒꯗꯤ ꯂꯣꯏꯗ꯭ꯔꯣ
ꯑꯣ ꯍꯨꯏ ꯍꯨꯏ ꯍꯧꯗꯣꯡꯗꯤ ꯂꯣꯏꯅꯩ ꯑꯗꯣ ꯍꯨꯏꯗꯤ ꯌꯣꯟ ꯂꯣꯏꯅꯗꯦ
ꯑꯣ ꯍꯧꯗꯣꯡ ꯀꯌꯥ ꯂꯩꯒꯦ
ꯍꯧꯗꯣꯡ ꯑꯅꯤ
ꯑꯦ ꯅꯨꯄꯥꯔꯣ ꯅꯨꯄꯥ ꯉꯥꯛꯇꯔꯣ ꯅꯨꯄꯤ ꯉꯥꯛꯇꯔꯣ
ꯎꯝꯍꯨꯝ ꯑꯃ ꯑꯅꯤ ꯑꯃ ꯑꯃꯅ ꯅꯨꯄꯥ ꯑꯃꯅ ꯅꯨꯄꯤ
ꯑꯩ ꯐꯔꯦꯅꯦ ꯑꯗꯨꯗꯤ ꯃꯣꯏ ꯑꯅꯤ ꯂꯨꯍꯣꯡꯊꯣꯛꯄꯤꯔꯣ
ꯂꯨꯍꯣꯡꯊꯣꯛꯄꯤꯔꯅꯤ ꯍꯟꯗꯛꯀꯤ ꯆꯍꯤꯗ
ꯎꯝ ꯃꯗꯣ ꯃꯣꯏꯖꯨ ꯃꯆꯥ ꯌꯥꯎꯖꯅꯕ
ꯀꯩꯅꯣꯗꯤ ꯅꯣꯏꯒꯤꯗꯤ ꯌꯦꯟ ꯉꯥꯅꯨ ꯂꯩꯕ꯭ꯔꯥ ꯍꯥꯏꯔꯛꯑꯣ ꯍꯥꯏꯔꯛꯑꯣ
ꯑꯥ ꯑꯥ ꯀꯩꯔꯥ ꯅꯪ ꯍꯥꯏꯔꯣ
ꯅꯣꯏꯒꯤꯗꯤ ꯌꯦ ꯌꯦꯟ ꯉꯥꯅꯨꯒꯨꯝꯕ ꯆꯥꯅꯕꯒꯨꯝꯕꯗꯤ ꯂꯣꯏꯗ꯭ꯔꯣ ꯑꯣꯛꯀꯨꯝꯕ
ꯎꯝ ꯑꯗꯨꯒꯨꯝꯕꯗꯤ ꯑꯩꯈꯣꯏ ꯈꯨꯟꯗ ꯂꯩꯔꯁꯨ ꯑꯩꯈꯣꯏꯒꯤ ꯈꯨꯟ ꯑꯇꯣꯞꯄ ꯑꯃ ꯂꯩꯔꯤꯕꯀꯣ ꯑꯗꯨ ꯈꯨꯟꯗ ꯑꯣꯏꯅ ꯌꯣꯛꯑꯦ ꯑꯗꯨꯗꯤ
ꯎꯝ ꯅꯣꯏꯒꯤ ꯌꯨꯝ ꯖꯒꯥꯁꯦ ꯑꯅꯤꯁꯨꯕ꯭ꯔꯥ
ꯑꯥ ꯑꯗꯨꯒꯤ
ꯑꯩꯁ ꯑꯗꯨꯗꯤ ꯄꯩꯁꯥ ꯌꯥꯝ ꯄꯥꯏꯖꯥꯠꯅꯤꯅꯦ ꯂꯩꯁꯥꯕꯤꯁꯦ
ꯎꯝꯍꯨꯝ ꯂꯩꯇꯦꯍꯦ ꯑꯗꯨꯕꯨꯗꯤ ꯌꯣꯛꯇ꯭ꯔꯥꯗꯤ ꯌꯥꯔꯦ ꯅꯣꯏꯁ ꯌꯥꯔꯦ
ꯂꯩꯁꯥꯕꯤ ꯑꯣꯏꯅ ꯂꯨꯝꯕ ꯂꯥꯛꯑꯥꯒꯦ ꯁꯤꯗꯤ ꯀꯥꯟꯅꯗ꯭ꯔꯦ
ꯌꯥꯏꯑꯦꯅ
ꯂꯥꯛꯎꯔꯣ ꯍꯨꯖꯤꯛ
ꯂꯥꯛꯑꯣ
ꯂꯥꯛꯑꯒ ꯅꯣꯏ ꯏꯃꯥ ꯄꯥꯕꯨꯡꯅ ꯆꯩꯔꯛꯑꯗꯤ ꯀꯩꯒꯤ ꯂꯩꯁꯥꯕꯤ ꯂꯩꯕ ꯏꯃꯨꯡꯗ ꯂꯥꯛꯏꯅꯣꯅ ꯀꯩ ꯈꯨꯝꯗꯣꯕ ꯍꯥꯏꯔꯛꯑꯣꯅꯦ
ꯑꯩꯈꯣꯏꯗꯤ ꯂꯩꯁꯥꯕꯤ ꯌꯥꯝꯃꯦ
ꯏꯁ ꯇꯜꯂꯦ ꯑꯗꯨꯗꯤ ꯐꯨꯔꯛꯀꯅꯤ ꯅꯪ ꯅꯪ ꯅꯥꯇꯣꯝꯗ ꯂꯩꯕ ꯀꯥꯟꯗ ꯍꯥꯏꯔꯣ ꯑꯗꯨꯗ ꯂꯥꯛꯀꯦ ꯅꯠꯇꯗꯤ
ꯐꯨꯔꯛꯀꯅꯤ
ꯌꯧꯔꯅꯤ
ꯂꯩꯁꯥꯕꯤꯖꯦ ꯍꯥ
ꯉꯁꯤꯗꯤ ꯀꯩꯗꯧꯔꯅꯤ ꯀꯔꯤ ꯊꯕꯛ
ꯉꯁꯤꯒꯤꯗꯤ
ꯑꯁꯤ ꯍꯣꯔꯦꯟ ꯏꯃꯥꯟꯅꯕꯒ ꯍꯥꯏꯐꯦꯠ ꯑꯁ꯭ꯋꯥꯢꯚꯧ ꯀꯣꯏꯕ ꯈꯣꯠꯄ ꯆꯠꯄ ꯌꯥꯏ ꯍꯥꯏꯗꯤ ꯁꯨꯝ ꯋꯥꯀꯤꯡ ꯑꯣꯏ ꯀꯩ ꯑꯣꯢ ꯆꯠꯄ ꯌꯥꯏ ꯅꯨꯡꯗꯥꯡꯋꯥꯏꯔꯝꯗ
ꯑꯗꯨꯒ ꯑꯩ ꯑꯌꯨꯛꯀꯤꯗꯤ ꯑꯈꯣꯏ ꯁꯥꯟꯅꯕꯒꯤ ꯍꯜꯂꯛꯑꯦ ꯍꯛꯆꯥꯡ ꯁꯥꯖꯦꯟ ꯇꯧꯔꯒ ꯏꯔꯨꯖꯔ ꯃꯥꯏꯊꯖꯔ ꯇꯧꯔꯒ ꯄꯣꯊꯥꯔꯦ
ꯑꯗꯨꯝ ꯍꯤꯞꯄꯅꯤ ꯑꯁꯣꯝ ꯀꯩꯅꯣ ꯇꯧꯗ꯭ꯔꯕꯣ ꯁꯠꯇ꯭ꯔꯥ ꯅꯠꯇ꯭ꯔꯥꯕꯣ ꯁꯣꯝꯁꯦ ꯁꯥꯠꯇ꯭ꯔꯥ ꯅꯠꯇ꯭ꯔꯥꯕ꯭ꯔꯥ ꯍꯥꯏꯕ ꯂꯥꯏꯔꯤꯛ ꯇꯝꯕ ꯂꯣꯏꯔꯕ꯭ꯔꯥ ꯍꯥꯏꯕ
ꯑꯣ ꯑꯩ ꯂꯥꯏꯔꯤꯛ ꯇꯝꯃꯤꯌꯦ ꯑꯃꯈꯛ ꯀꯥꯗ ꯉꯥꯏꯔꯤ ꯑꯥ ꯑꯃꯈꯛ ꯀꯥꯗ ꯉꯥꯏꯔꯤ ꯍꯥꯏꯗꯤ ꯑꯥ ꯆꯍꯤ ꯃꯔꯤ ꯃꯉꯥ ꯂꯦꯞꯄꯨꯔꯦꯕ
ꯑꯣ ꯑꯣ ꯑꯣ
ꯏꯃꯥ ꯏꯃꯥꯅ ꯂꯥꯢꯔꯤꯛ ꯇꯝꯃꯨ ꯇꯝꯃꯨ ꯍꯥꯏꯔꯒ ꯃꯥꯔꯕꯣꯟ ꯀꯥꯞꯄ ꯅꯥꯎꯔꯤ ꯀꯥꯞꯄ ꯇꯧꯔꯤꯀꯥꯟꯗ ꯇꯝꯍꯧꯗ꯭ꯔꯦ
ꯑꯗꯨꯒꯤ ꯑꯃꯨꯛ ꯃꯀꯣꯛꯇ ꯑꯉꯥꯡ ꯃꯌꯥꯝꯒ ꯇꯝꯃꯤ
ꯑꯗꯨ ꯑꯣꯏꯁꯨ ꯒ꯭ꯔꯦꯖꯨꯋꯦꯁꯟꯗꯤ ꯂꯣꯢꯔꯝꯅꯤꯅ
ꯑꯗꯨ ꯂꯣꯏꯗ꯭ꯔꯤ ꯍꯧꯖꯤꯛ ꯇꯝꯃꯤꯌꯦ
ꯑꯣ
ꯅꯧꯅ ꯇꯝꯃꯤꯅꯦ ꯍꯥꯏꯕ ꯆꯍꯤ ꯃꯔꯤ ꯃꯉꯥ ꯂꯦꯄꯨꯔꯒꯤ ꯏ ꯀꯩꯅꯣ ꯑꯩꯖꯤꯕꯣ ꯌꯥꯝꯅ ꯑꯍꯟ ꯑꯗꯨꯗ ꯑꯩꯖꯦ ꯌꯥꯝ ꯍꯅꯨꯕ ꯃꯥꯜꯂꯨꯔꯕ ꯏ ꯌꯥꯗꯦꯗꯥ ꯆꯤꯆꯦꯖꯤ
ꯅꯠꯇꯦ ꯒ꯭ꯔꯦꯖꯨꯑꯦꯁꯟ ꯂꯣꯏꯔꯒ ꯍꯟꯅꯨꯕꯅꯤ ꯍꯥꯏꯕ ꯂꯩꯇꯦꯅ ꯒ꯭ꯔꯦꯖꯨꯑꯦꯁꯟꯕꯨꯗꯤ
ꯏ ꯇꯜꯂꯦꯗ
ꯅꯪꯒꯤ ꯅꯈꯣꯟ ꯇꯥꯕ ꯀꯥꯟꯗꯗꯤ ꯒ꯭ꯔꯦꯖꯨꯋꯦꯁꯟ ꯂꯣꯏꯔꯝꯗꯧ ꯃꯥꯟꯕꯀꯣ
ꯎꯝ ꯑꯗꯨ ꯆꯤꯆꯦ ꯆꯍꯤ ꯀꯌꯥ ꯁꯨꯔꯒꯦ ꯃꯥꯅꯦ ꯃꯥꯅꯦ ꯑꯗꯨ ꯆꯤꯆꯦꯅ ꯈꯔ ꯅꯨꯡꯁꯤꯕ ꯈꯔ ꯇꯝꯕꯤ ꯇꯥꯔꯦ
ꯀꯩ ꯁꯕꯖꯦꯛ ꯂꯧ
ꯆꯤꯆꯦꯗꯤ ꯑꯍꯟ ꯑꯣꯏꯔꯝ ꯑꯥ ꯀꯩꯅꯣꯅꯦ ꯍꯛꯆꯥꯡ ꯁꯥꯖꯦꯟꯒꯤꯗ ꯂꯧꯕꯗꯣ
ꯎꯝ
ꯆꯤꯆꯦ ꯆꯍꯤ ꯀꯌꯥ ꯁꯨꯔꯒꯦ
ꯆꯤꯆꯦꯗꯤ ꯀꯌꯥ ꯁꯨꯗꯧ ꯃꯥꯟꯕ꯭ꯔꯣ ꯑꯩꯒꯤ ꯈꯣꯟ ꯇꯥꯕ ꯀꯥꯟꯗ
ꯍꯥꯏꯔꯒꯦꯀꯣ
ꯎꯝ
ꯑꯥ ꯆꯍꯤ ꯀꯨꯟꯇꯔꯦꯠ
ꯑꯣꯏꯕꯥ ꯑꯩꯒꯤ ꯏꯈꯣꯟꯗꯨꯕꯨ ꯑꯗꯨꯛ ꯍꯥ ꯍꯥꯟꯈ꯭ꯔꯥꯕ꯭ꯔꯣ
ꯑꯦ ꯅꯪ ꯆꯤꯆꯦ ꯑꯗꯨꯅꯕꯨ ꯆꯤ ꯆꯦ ꯀꯧꯔꯤꯖꯤꯗꯤ
ꯅꯪꯅ ꯒꯦꯁ ꯇꯧꯕꯁꯦ ꯌꯥꯝ ꯑꯍꯟ ꯑꯣꯏꯈ꯭ꯔꯦꯍꯦ
ꯎꯝ ꯍꯥꯏꯔꯣ ꯑꯗꯨꯗꯤ
ꯀꯨꯟꯒꯤ ꯃꯅꯨꯡꯗꯗꯤ ꯂꯩꯔꯦꯗ
ꯀꯨꯟꯒꯤ ꯃꯈꯥꯗ
ꯑꯍꯥ ꯀꯨꯟꯒꯤ ꯃꯊꯛꯇ
ꯑꯦ ꯑꯗꯨ ꯆꯨꯝꯗ꯭ꯔꯣ ꯑꯩꯅ ꯍꯥꯏꯗꯣ ꯑꯗꯨ ꯑꯩ ꯑꯩꯅ ꯍꯥꯏꯕꯗꯨꯗꯒꯤ
ꯀꯨꯟ ꯀꯨꯟ ꯃꯉꯥꯒꯤ ꯃꯅꯨꯡꯗ ꯂꯩꯌꯦ ꯅꯪꯒꯤꯗꯤ ꯍꯦꯟꯈ꯭ꯔꯦ
ꯑꯗꯨ ꯀꯨꯟ ꯃꯉꯥꯒꯤ ꯀꯨꯟ ꯃꯉꯥꯗꯩ ꯀꯌꯥ ꯍꯟꯗꯔꯤꯅꯣ
ꯑꯃ
ꯎꯝ ꯑꯗꯨꯗꯤ ꯀꯨꯟ ꯃꯔꯤ ꯇꯥꯔꯦ ꯑꯦ ꯑꯗꯨꯗꯤ ꯆꯤꯆꯦꯖꯦ ꯅꯨꯡ ꯅꯨꯡꯁꯤꯕ ꯅꯨꯡꯁꯤ ꯋꯥꯔꯤ ꯁꯥꯕ ꯌꯥꯝ ꯍꯩꯔꯝꯗꯧ ꯃꯥꯜꯂꯤꯗ ꯑꯍꯟ ꯑꯣꯏꯔꯕꯅꯤꯅ
ꯃꯥꯅꯦ ꯃꯥꯅꯦ ꯇꯥꯛꯄꯤꯗꯣꯏꯅꯦ ꯑꯉꯥꯡꯁꯤꯡꯒꯤ
ꯑꯗꯨꯗꯤ ꯑꯝꯇ ꯇꯝꯕꯤꯌꯨꯗꯅ ꯅꯨꯡꯁꯤꯕ ꯀꯃꯥꯏ ꯇꯝꯕꯤꯅꯤꯗꯣ
ꯑꯪ ꯃꯤꯡꯄ ꯍꯥꯏꯔꯛꯑꯣ ꯑꯩ ꯇꯝꯕꯤꯗꯣꯏꯅꯦ
ꯑꯗꯨ ꯐꯥꯒꯤ ꯅꯠꯇꯤꯌꯦꯌꯦ ꯑꯩꯅ ꯍꯥꯏꯔꯤꯖꯦ
ꯀꯩ
ꯑꯗꯨꯗꯤ ꯂꯥꯛꯑꯣꯔꯣ ꯅꯠꯇ꯭ꯔ ꯅꯪ ꯂꯥꯛꯀꯦ ꯍꯥꯏꯔꯣ
ꯂꯥꯛꯑꯣ ꯑꯩꯈꯣꯏ ꯔꯣꯝꯗ ꯅꯨꯡꯉꯥꯏꯌꯦ ꯎꯁꯣꯏꯒꯨꯝꯕ ꯌꯥꯝ ꯂꯩꯌꯦ ꯆꯥꯅꯤꯡꯉꯗꯤ ꯄꯤꯖꯒꯦ
ꯑꯩꯁ ꯎꯁꯣꯏ ꯇꯜꯂꯦꯗ ꯑꯩꯗꯤ ꯅꯪꯅ ꯅꯨꯡꯁꯤ ꯋꯥꯔꯤ ꯇꯝꯕꯤꯔꯗꯤ ꯌꯥꯔꯦ ꯎꯁꯣꯏ ꯆꯥꯅꯤꯡꯉꯦ ꯑꯗꯨꯕꯨ ꯅꯨꯡꯁꯤ ꯋꯥꯔꯤ ꯇꯝꯕꯤꯔꯗꯤ ꯑꯗꯨꯝ ꯌꯥꯔꯦ ꯎꯁꯨꯣꯏ ꯆꯥꯗ꯭ꯔꯖꯨ ꯄꯦꯜꯂꯒꯦ ꯆꯤꯆꯦ ꯆꯤꯆꯦꯅ ꯇꯝꯕꯤꯔꯗꯤ ꯌꯥꯔꯦ
ꯇꯝꯕꯤꯒꯦꯁꯦ ꯅꯣꯡꯃ ꯐꯖꯅ ꯇꯝꯕꯤꯒꯦ ꯉꯁꯤ ꯉꯁꯤꯒꯤꯕꯨꯗꯤ ꯑꯗꯨꯝ ꯑꯇꯣꯞꯄ ꯋꯥꯔꯤ ꯁꯥꯔꯁꯤꯕꯀꯣ ꯅꯣꯡꯃ ꯃꯨꯛ ꯅꯨꯡꯁꯤ ꯋꯥꯔꯤ ꯐꯖꯅ ꯂꯤꯕꯤꯒꯦ ꯅꯪ ꯂꯥꯛꯄ ꯀꯥꯟꯗ ꯌꯨꯝꯗ
ꯎꯝ ꯂꯤꯕꯤꯌꯣ ꯂꯤꯕꯤꯌꯣꯀꯣ
ꯎꯝ ꯂꯤꯕꯤꯗꯣꯏꯅꯦ
ꯁꯨꯃꯥꯏꯅ ꯅꯣꯡꯒ ꯇꯥꯕ ꯀꯥꯟꯁꯤꯗ ꯑꯣꯏꯅ ꯂꯤꯕꯤꯔꯗꯤ ꯍꯦꯟꯅ ꯅꯨꯡꯉꯥꯏꯗꯧꯅꯤꯗ
ꯑꯣ ꯅꯣꯡ ꯅꯣꯡ ꯆꯨꯕ ꯃꯥꯅꯤꯀꯣ ꯅꯣꯏꯗꯤ
ꯈꯣꯏ ꯁꯤꯗ ꯅꯣꯡ ꯃꯪꯉꯒ ꯈꯔ ꯈꯔ ꯆꯨꯏꯌꯦ ꯌꯥꯝ ꯀꯟꯗꯤ ꯆꯨꯗꯦ ꯃꯈꯣꯟ ꯇꯥꯕ꯭ꯔꯥ
ꯆꯨꯕꯒꯨꯝ ꯇꯧꯕ ꯍꯣꯏ ꯃꯈꯣꯟꯗꯣ ꯇꯥꯕ꯭ꯔꯣ ꯇꯥꯕ꯭ꯔꯣ ꯍꯜꯂꯣ ꯍꯜꯂꯣ ꯍꯦꯜꯂꯣ
ꯇꯥꯔ꯭ꯕꯣ
ꯇꯥꯏꯌꯦ ꯇꯥꯏꯌꯦ
ꯑꯣ ꯉꯁꯥꯏꯒꯤ ꯇꯥꯗꯕ꯭ꯔ ꯉꯁꯥꯏꯒꯤꯁꯨ ꯑꯗꯨꯝ ꯇꯥꯕ꯭ꯔ ꯑꯣ ꯃꯤ ꯑꯃ ꯀꯩꯅꯣ ꯇꯧ ꯍꯧꯖꯤꯛ ꯃꯊꯛ ꯑꯃ ꯇꯥꯔꯨꯗꯦ ꯍꯧꯖꯤꯛꯄꯨꯗꯤ ꯑꯗꯨꯝ ꯇꯥꯔꯦ ꯀꯩ ꯑꯦꯕ ꯅꯣꯡ ꯆꯨꯕ ꯃꯈꯣꯜ ꯇꯥꯕ꯭ꯔꯕ ꯍꯧꯖꯤꯛ ꯅꯪꯅ ꯅꯣꯡ ꯆꯨꯕ꯭ꯔ ꯍꯪꯉꯤꯗꯣ
ꯅꯣꯡ ꯀꯩꯅꯣ ꯃꯈꯣꯜ ꯀꯩ ꯉꯣꯡ ꯉꯣꯡ ꯇꯧꯕ ꯑꯗꯨꯗ ꯅꯣꯡ ꯃꯈꯣꯜ ꯈꯟꯕꯅꯤꯗ
ꯑꯣ ꯅꯣꯡ ꯅꯣꯡꯗꯤ ꯅꯠꯇꯦ
ꯎꯝ
ꯑꯩꯅ ꯀꯩꯅꯣ ꯀꯩꯅꯣ ꯐꯦꯟ ꯊꯥꯕ ꯑꯗꯨꯒꯤꯅꯤ
ꯑꯣ ꯑꯣ ꯐꯦꯟ ꯃꯈꯣꯜ ꯑꯣꯏꯔꯝꯅꯤ ꯑꯗꯨꯗꯤ
ꯃꯥꯅꯦ ꯃꯥꯅꯦ ꯅꯨꯡꯉꯥꯏꯔꯣꯏꯗꯣ ꯁꯨꯃꯥꯏꯅ ꯅꯣꯡ ꯆꯨꯕ ꯀꯥꯟꯗ ꯑꯣꯏꯅ ꯇꯝꯕꯤꯔꯒꯦ
ꯎꯝ
ꯑꯆꯥ ꯄꯣꯠ ꯆꯥ ꯆꯥꯗꯅ ꯇꯝꯕꯤꯅꯤꯡꯏ
ꯎꯝ ꯎꯝ ꯇꯝꯕꯤꯒꯦ ꯍꯥꯏꯔꯒ ꯂꯥꯛꯑꯣ ꯍꯥꯏꯔꯦ
ꯑꯗꯨ ꯍꯧꯖꯤꯛ ꯂꯥꯛꯇ꯭ꯔꯗꯤ ꯀꯥꯏ ꯇꯝꯕꯤꯗꯧꯕ ꯑꯗꯨ ꯅꯪ ꯑꯌꯥꯕꯁꯨ ꯄꯤꯗꯦ ꯂꯥꯛꯄꯒꯤ
ꯍꯌꯦꯡ ꯂꯥꯛꯑꯣ ꯉꯁꯤ ꯂꯥꯛꯄ ꯌꯥꯔꯗꯤ ꯂꯥꯛꯑꯣ ꯉꯁꯤꯗꯤ ꯅꯣꯡ ꯄꯥꯟꯕꯅꯤꯅ ꯆꯠꯄ ꯅꯨꯡꯉꯥꯏꯔꯣꯏ ꯍꯥꯏꯕꯅꯦ
ꯑꯦ ꯑꯩꯗꯤ ꯅꯣꯡ ꯃꯪꯕ ꯀꯥꯟꯗ ꯅꯣꯡ ꯃꯪꯕ ꯀꯥꯟꯗ ꯁꯥꯁꯤ ꯍꯥꯏꯔꯒ
ꯅꯣꯡ ꯃꯪꯕ ꯀꯥꯟꯗ ꯑꯗꯨꯒꯨꯝꯕ ꯋꯥꯔꯤ ꯁꯥꯕ ꯌꯥꯗꯦ ꯍꯥꯏꯕ ꯈꯪꯗ꯭ꯔꯣ
ꯏꯁ ꯅꯣꯡ ꯀꯥꯟꯗ ꯑꯩꯁꯨ ꯅꯨꯡꯁꯤ ꯋꯥꯔꯤ ꯁꯥꯕꯗꯤ ꯍꯩꯇꯦ ꯑꯗꯨꯕꯨ ꯅꯣꯡ ꯃꯪꯕ ꯀꯥꯟꯗ